ꯑ꯫
ꯍꯜꯂꯣ꯫
ꯇꯥꯕ꯭ꯔꯣ꯫
ꯑꯥꯎ ꯇꯌꯦ ꯇꯌꯦ ꯇꯌꯦ꯫ ꯎꯝ ꯑꯃ꯫ ꯇꯧꯔꯛꯄꯗꯨꯅꯦ ꯑꯗꯨꯗꯣ ꯂꯣꯏꯈ꯭ꯔꯕ ꯑꯩꯒꯤꯗꯣ ꯑꯗꯨꯒꯤꯗꯤ꯫
ꯇ ꯏꯁꯩ ꯇꯥꯏꯌꯦꯅꯦ ꯀꯅꯥꯔꯣ꯫
ꯑꯣ ꯑꯁꫭꯝꯗ ꯀꯩꯅꯣ ꯊꯕꯒꯤꯅ‌ꯦ ꯑꯩ ꯃꯄꯥꯟꯗ ꯊꯣꯛꯀꯦ꯫
ꯑ ꯍꫭꯏꯅꯦ꯫
ꯆꯥꯛ ꯆꯥꯔꯕꯣ ꯅꯪꯗꯤ꯫
ꯑꯈꯣꯏꯗꯤ ꯆꯥꯛꯇꯤ ꯆꯥꯔꯦ ꯍꯣꯏ ꯅꯪꯗꯤ꯫
ꯆꯥꯈ꯭ꯔꯦ ꯀꯔꯤ ꯏꯟꯁꯥꯡ ꯆꯥꯕ꯭ꯔ꯫
ꯉꯁꯤꯗꯣ ꯑꯈꯣꯏ ꯀꯩꯅꯣ ꯇꯧꯋꯦ ꯏꯟꯁꯥꯡꯔꯣ꯫ ꯉꯥꯗꯣ꯫ ꯉꯥ ꯇꯥꯎꯔꯒ ꯆꯥꯏꯌꯦ ꯅꯪꯗꯤ꯫
꯫ ꯑꯈꯣꯏꯗꯤ ꯀꯣꯕꯤ꯫ ꯀꯣꯕꯤ ꯃꯅꯥꯗꯣ꯫ ꯑꯗꫭ ꯆꯝꯐꯨꯠꯅꯦ ꯑꯗꯨꯒ ꯁꯛꯀꯪ ꯁꯤꯡꯖꯨ ꯑꯃ ꯆꯥꯏ꯫
ꯑꯗꯨꯗꯤ ꯌꯥꯝ ꯍꯥꯎꯕ ꯏꯟꯁꯥꯡꯅꯤꯅꯦ꯫
ꯍꯥꯎꯋꯦ ꯅꯣꯏꯁꯨ ꯍꯥꯎꯋꯦ ꯅ ꯉꯥ ꯑꯇꯥꯎꯕ ꯏꯟꯖꯥꯡꯗꯤ꯫
ꯍꯥꯎꯕꯨꯗꯤ ꯍꯥꯎꯋꯦ ꯑꯗꯨꯕꯨꯀꯣ ꯑꯁ ꯀꯩꯅꯣ ꯇꯧꯋꯦꯗ ꯃꯍꯥꯎꯗꯣ꯫
ꯃꯥ ꯍꯥꯎꯗꯨ ꯀꯩꯗꯧꯕ꯭ꯔꯣ ꯑꯣ꯫
ꯃꯍꯥꯗꯤ ꯃꯣꯔꯣꯛ ꯁꯥꯔꯗꯤ ꯃꯍꯥꯎ ꯂꯣꯏ ꯃꯥꯡꯉꯦꯕ꯫ ꯃꯣꯔꯣꯛꯇꯣ ꯁꯣꯏꯔꯒ ꯃꯣꯔꯣꯛꯇꯣ ꯑꯍꯨꯝ ꯊꯥꯛꯈ꯭ꯔꯥꯕ꯫
ꯎꯁ ꯌꯥꯝꯈ꯭ꯔ‌ꯦꯅ‌ꯦ ꯑꯗꯨꯗꯤ꯫
ꯍꯣꯏ ꯁꯥꯔꯣꯏꯗ꯭ꯔꯥ ꯍꯥꯏꯅ ꯑꯩꯅ ꯑꯃ ꯊꯥꯛꯄ ꯀꯥꯟꯗ꯫ ꯆꯦꯅ ꯑꯃꯨꯛ ꯑꯒꯃꯥ ꯑꯅꯤ ꯊꯥꯛꯆꯤꯟꯕ ꯃꯥꯜꯂꯦꯕ ꯑꯗꯨꯒ꯫ ꯆꯥꯕꯒꯤꯟꯗꯤ ꯌꯥꯗ꯭ꯔꯦꯅ꯫ ꯅꯣꯏꯗꯤ ꯀꯩꯗꯧꯔꯤꯅꯣ ꯍꯧꯖꯤꯛꯇꯤ ꯀꯩꯗꯧꯅꯔꯤꯅꯣ꯫
ꯑꯁ ꯀꯩꯁꯨ ꯇꯧꯗꯦꯗ ꯆꯥꯛ ꯆꯥꯕ ꯂꯣꯏꯔꯦ ꯑꯗꯨꯒ ꯑꯗꯨꯝ ꯐꯣꯟꯗ ꯌꯦꯡꯉꯝ꯫ ꯃꯅꯤꯗ‌꯫ ꯊꯕꯛꯁꯨ ꯂꯩꯇꯦ ꯅꯨꯡꯗꯥꯡꯗꯗꯤ ꯉꯥꯍꯥꯛ꯫ ꯇꯤ ꯑꯣꯏꯔꯦ ꯆꯥꯕ ꯂꯣꯏꯕꯗꯤ ꯑꯗꯨ ꯑꯗꯨꯝ꯫ ꯅꯪꯁꯦ ꯏꯕꯥꯅꯤ ꯍꯥꯟꯅ ꯋꯥꯔꯤ ꯁꯥꯟꯅꯈ꯭ꯔꯕ꯭ꯔꯥ ꯅꯪ꯫ ꯀꫭꯟꯁ‌ꯦ ꯌꯥꯝ ꯃꯥꯅꯩꯅ‌ꯦ꯫
ꯁꯥꯟꯅꯗꯦ꯫
ꯑꯣ ꯑꯃ ꯑꯣꯏꯕ ꯃꯥꯜꯂꯦ ꯃꯈꯣꯟꯗ ꯌꯥꯝꯃꯅꯕ꯫
ꯑꯗꯨꯝ ꯃꯥꯟꯅꯕ ꯌꯥꯝ ꯊꯦꯡꯅꯕꯅꯦ ꯑꯩꯁꯨ ꯑꯗꯨꯝ ꯇꯧꯕ ꯀꯥꯟꯗ ꯑꯗꯨꯝ ꯌꯥꯝꯅ ꯃꯥꯟꯅꯕ꯫ ꯑꯗꯨꯁꯨ꯫ ꯈꯪ ꯑꯩ ꯈꯪꯗꯦꯕꯀꫭ ꯈꯪꯗꯦ꯫
ꯃꯥꯟꯅꯕꯗꯤ ꯌꯥꯝ ꯊꯦꯡꯅꯩ ꯑꯗꯨ ꯑꯃꯨꯛ ꯈꯪꯗꯕꯀꯣ꯫
ꯍꯣꯏ ꯅꯣꯏ ꯀꯥꯡꯒ ꯌꯥꯝ ꯆꯤꯛꯇ꯭ꯔꯣ ꯅꯣꯏ꯫
ꯑꯁ ꯀꯥꯡ ꯌꯥꯝꯃꯦ ꯁꯤꯗꯗꯤ ꯑꯁ ꯍꯥꯏꯒꯅꯨ ꯍꯧꯖꯤꯛꯀꯥꯟꯗꯤ꯫ ꯒꯨꯠꯅꯥꯏꯠꯁꯨ ꯆꯪꯗ꯭ꯔꯦꯗ ꯀꯥꯡꯗꯣ꯫
ꯅꯤꯡꯕ ꯋꯥꯔꯤ ꯂꯤꯕꯤꯒꯦꯁ‌ꯦ ꯅꯪ ꯑꯗꯨꯃꯥꯏꯅ ꯍꯥꯏꯔꯒ꯫ ꯀꯣ ꯅꯣꯡꯃ ꯑꯩꯈꯣꯏꯅ ꯕꯖꯥꯔꯗ꯫ ꯒꯤ ꯒꯨꯅꯥꯏ ꯂꯩꯔꯛꯄꯅꯦꯕ ꯑꯗꯨꯗ ꯊꯥꯜꯂꯦꯕ ꯏꯨꯝ ꯃꯅꯨꯡꯗ ꯊꯥꯜꯂꯒ ꯀꯥꯡꯗꯣ ꯒꯨꯅꯥꯏꯒꯤ ꯃꯊꯛꯇ ꯄꯥꯏꯕ ꯋꯥꯅꯤꯅꯦ ꯑꯗꯨ ꯀꯔꯤꯔꯣ ꯍꯥꯏꯕ ꯑꯗꯨ ꯌꯥꯝ ꯁꯥꯎꯅꯤꯡꯕ ꯅꯠꯇ꯭ꯔꯥ
ꯎꯝ ꯆꯤꯠ꯭ꯔꯦ ꯅꯒꯨꯅꯥꯏ
ꯍꯣꯏ ꯑꯗꯨ ꯃꯣꯏ ꯌꯥꯝ ꯁꯤꯠꯇꯕꯒꯤ ꯑꯩ ꯌꯥꯝ ꯐꯪꯅꯤꯡꯕꯅꯦꯕ ꯃꯣꯏꯗꯣ
ꯑꯩꯗꯤ ꯍꯧꯖꯤꯛ ꯀꯥꯡꯒꯨꯟ ꯍꯥꯏꯁꯦ ꯃꯣꯔꯦꯒꯤ ꯊꯣꯛꯄ꯭ꯔꯥ ꯈꯪꯗꯦꯕ
ꯑꯗꯨꯅꯦ ꯈꯥꯡꯗꯦ ꯒ꯭ꯌꯥꯟ ꯇꯥꯗꯦ ꯁꯤꯕ ꯍꯥꯏꯕꯅꯤ ꯎꯠꯁꯤꯠꯇꯕ ꯑꯃ ꯌꯥꯎꯔꯦ ꯊꯥꯔ ꯃꯊꯛꯇ ꯄꯥꯏꯗꯨꯗꯤ ꯑꯗꯒꯤ ꯆ ꯆꯦꯛ ꯍ ꯌꯦ ꯅꯣꯛꯄꯗꯤ ꯑ
ꯑꯁꯤ ꯈ꯭ꯋꯥꯏ ꯕꯦꯁꯇꯤ ꯌꯦꯔꯨꯝꯒꯤ ꯃꯀꯨꯗꯣ
ꯑꯁ ꯑꯗꯨꯅꯦ ꯑꯩꯈꯣꯏꯒꯤꯗꯤ ꯕꯦꯁꯅꯦ ꯑꯗꯨꯅ
ꯑꯗꯨ ꯊꯥꯜꯂꯗꯤ ꯌꯥꯔꯦ ꯃꯤꯛꯇꯤ ꯃꯤꯛꯇꯤ ꯊꯨꯞꯄꯦꯕ ꯑꯗꯨ ꯑꯣꯏꯔꯒꯁꯨ ꯑꯗꯨꯅꯗꯤ ꯀꯥꯡ ꯁꯤꯌꯦꯅꯦ
ꯍꯣꯏ ꯑꯩꯗꯤ ꯁꯥꯃꯟꯕꯒꯤ ꯀꯩꯅꯣ ꯇꯧꯔ ꯂꯩꯕ ꯇ ꯔꯦꯁꯃ ꯊ
ꯁꯃꯟꯗꯤꯈꯤꯒꯗꯧꯕ
ꯇꯦꯔꯦꯁꯇ ꯀꯥꯔꯒ ꯏꯊꯟꯇ ꯂꯦꯞꯄꯒ ꯂꯩꯕꯅꯦ
ꯎꯝ ꯅꯨꯡꯉꯥꯏꯔꯦꯅꯦ ꯅꯨꯡꯁꯤꯠꯇꯣ
ꯍꯣꯏ ꯑꯗꯨꯝ ꯅꯨꯡꯉꯥꯏꯔꯦ ꯍꯥꯏꯇꯥꯔꯦ ꯀꯩꯗꯧꯔꯨꯅꯤ ꯅꯪꯗꯤ ꯀꯥꯏ ꯂꯩꯕ꯭ꯔꯣ ꯇꯦꯔꯦꯁꯇ ꯂꯩꯕ꯭ꯔꯥ
ꯎꯝ ꯁꯤ ꯑꯩꯈꯣꯏ ꯃꯅꯥꯛꯇ ꯂꯩꯌꯦ ꯑꯗꯨꯗ ꯃꯄꯥꯟꯗ ꯑꯗꯨꯝ ꯀꯩꯅꯣ ꯂꯩꯌꯦꯕꯀꯣ
ꯑ ꯑꯩ ꯀꯔꯤ ꯍꯥꯏꯕꯅꯣ ꯍꯥꯏꯕꯗꯣ
ꯅꯪ ꯅꯪꯁꯦ ꯀꯥꯏꯗ ꯂꯩꯕ꯭ꯔꯥ ꯑꯁꯤ ꯇꯝꯄꯥꯛꯇ ꯂꯩꯕ꯭ꯔꯥ ꯅꯠꯇ꯭ꯔ ꯆꯤꯡꯗ ꯂꯩꯕ꯭ꯔꯥ
ꯇꯝꯄꯥꯛꯇꯒꯤ ꯇꯝꯄꯥꯛꯇ ꯒ꯭ꯌꯥꯟ ꯇꯥꯕ꯭ꯔꯥ
ꯄꯠꯇ
ꯍ ꯈꯔ ꯁꯥꯕ ꯈꯔ ꯁꯥꯕ ꯇꯝꯄꯥꯛꯇ ꯑꯗꯨꯒꯤ ꯁꯥꯕꯅꯤꯗ ꯑꯗꯨꯝ ꯑꯩꯅ ꯍꯥꯏꯕꯗꯣ ꯅꯪ ꯈꯪꯉꯗꯤ ꯌꯥꯔꯦ꯫
ꯑ ꯌꯥꯗ꯭ꯔꯦ ꯌꯥꯗ꯭ꯔꯦ
ꯇꯝꯄꯥꯛ ꯑꯅꯤ ꯑꯁ ꯑꯩꯗꯤ ꯐꯤ ꯄꯥꯏꯔꯒ ꯍꯧꯖꯤꯛꯁꯦ ꯇꯦꯔꯦꯁ ꯃꯊꯛꯇ ꯏꯊꯟꯗꯅꯦꯕ ꯂꯩꯔꯤꯁꯦ ꯍꯥꯏꯕꯗꯤ ꯑꯩꯈꯣꯏ ꯀꯥꯒꯤ ꯃꯅꯨꯡꯗꯁꯨ ꯏꯆꯦꯁꯨ ꯏꯆꯦ ꯑꯅꯤ ꯂꯩꯌꯦꯕꯀꯣ ꯑꯗꯨꯒ ꯑꯗꯨꯝ ꯃꯤ ꯑꯗꯨꯝ ꯂꯩꯕ ꯕꯅꯤꯅ ꯏꯃꯥꯟꯅꯕꯤ ꯏꯃꯥꯟꯅꯕ ꯋꯥꯔꯤ ꯁꯥꯟꯅꯕꯁꯨ ꯅꯨꯡꯉꯥꯏꯇ꯭ꯔꯦꯅ ꯑꯗꯨꯒꯤ ꯑꯩꯅ ꯃꯊꯛꯇ ꯀꯥꯔꯒ ꯑꯗꯨꯝ ꯇꯧꯔꯤꯕ ꯑꯩꯒꯤ ꯑꯗꯨ ꯏꯅꯦꯗ ꯍꯥꯏꯗ
ꯑꯁ ꯑꯗꯨꯝ ꯇꯨꯃꯤꯟꯅ ꯐꯝꯕꯁꯨ ꯌꯥꯗ꯭ꯔꯦ ꯀꯥꯡꯗ ꯂꯝ ꯄꯥꯏꯔꯛꯑꯒ ꯀꯣ ꯆꯤꯛꯅꯤꯉꯥꯏ ꯔꯦꯗꯤꯗ ꯂꯩꯌꯦ
ꯐꯤ ꯑꯃꯅ ꯄꯥꯏ ꯍꯥꯏꯔꯛ ꯑꯩꯗꯤꯀꯣ ꯍꯧꯖꯤꯛ ꯉꯁꯥꯏꯗꯒꯤ ꯐꯤꯗꯣ ꯄꯥꯏꯔꯒ ꯇꯧꯔꯒ ꯂꯩꯕꯅꯦ
ꯎ ꯑꯩ ꯑꯩ ꯉꯥꯏꯍꯥꯛꯇꯪ ꯐꯝꯕꯅ ꯌꯥꯗꯦ ꯀꯥꯡꯗꯣ ꯂꯥꯛꯑꯦ ꯑꯩꯒꯤ ꯃꯇꯨꯡ ꯏꯜꯂꯒ
ꯂꯦꯡꯉꯣ ꯈꯣꯡ ꯂꯦꯡꯉꯗꯤ ꯈꯔ ꯐꯕꯅꯦ ꯗꯤ ꯉꯁꯥꯏ ꯑꯗꯨꯃꯥꯏꯅ ꯇꯧꯅꯥꯕꯅꯦ ꯀꯥꯎꯕꯥ ꯑꯣꯏ ꯁꯥꯟꯅꯔꯒ ꯀꯣ
ꯁꯥꯕꯅꯤꯅꯀꯣ ꯍꯥꯐꯦꯟ ꯑꯗꯨꯝ ꯍꯥꯞꯄꯒ ꯂꯩꯕꯗꯣ ꯑꯁ ꯀꯥꯡꯈꯣꯏꯗꯤ ꯌꯥꯝ ꯍꯔꯥꯎꯋꯤꯅꯦ
ꯑꯗꯨꯅꯦ ꯌꯥꯝ ꯍꯔꯥꯎꯕꯅꯦ ꯑꯩꯈꯣꯏꯕꯨ ꯑꯗꯨꯃꯥꯏꯅ ꯇꯧꯕꯁꯦ ꯃꯣꯏꯒꯤꯗꯤ ꯌꯥꯝꯅ ꯀꯩꯅꯣ ꯍꯥꯏꯁꯤꯔꯥ
ꯑꯗꯨꯅꯦ ꯃꯣꯏꯒꯤꯗꯤ ꯑꯁ ꯉꯁꯤꯒꯤ ꯆꯥꯛ ꯂꯩꯔꯦ ꯀꯥꯏꯅꯥꯒꯥ ꯗ
ꯃꯣꯏꯁꯦ ꯑꯩꯈꯣꯏꯅ ꯊꯥꯛꯏꯅꯤꯅꯦꯍꯦ
ꯑꯗꯨꯅꯦ ꯑꯩꯈꯣꯏ ꯂꯩꯇꯗꯤ ꯃꯣꯏ ꯁꯤꯒꯅꯤꯅꯦ
ꯍꯣꯏ ꯑꯗꯨꯒꯤ ꯊꯥꯛꯄꯤꯕ ꯅꯨꯡꯁꯤꯃꯟꯕꯒꯤ
ꯑꯩꯈꯣꯏꯅ ꯅꯨꯡꯁꯤꯕꯁꯦ ꯍꯦꯟꯃꯟꯈꯤꯕ ꯃꯥꯜꯂꯦ ꯃꯣꯏꯁꯦ ꯎꯁꯤꯠꯇ꯭ꯔꯦ ꯑꯩꯈꯣꯏꯗꯣ ꯀꯥꯡ ꯍꯦꯟꯅ ꯌꯥꯝꯕꯗꯣ ꯑꯩꯈꯣꯏ ꯃꯅꯤꯡꯗ ꯄꯨꯈ꯭ꯔꯤ ꯂꯩꯌꯦꯕꯀꯣ
ꯑꯁ ꯍꯣꯏꯅꯦ
ꯑꯗꯨꯒꯤ ꯑꯁ ꯌꯥꯝꯃꯦ ꯀꯥꯡ ꯋꯤꯟꯗꯣꯒꯨꯝꯕ ꯍꯥꯡꯕꯥ ꯌꯥꯗꯦ ꯀꯥꯡꯗꯣ ꯑꯗꯨꯝ ꯄꯥꯏ ꯍꯥꯏꯔꯛꯅꯤ ꯔꯦꯗꯤꯗ ꯂꯩꯒ꯭ꯔꯦ
ꯑꯁ ꯄꯨꯈ꯭ꯔꯤ ꯂꯩꯈ꯭ꯔꯗꯤ ꯎꯄꯥꯏ ꯂꯩꯇꯦ ꯀꯥꯡꯗꯤ
ꯑꯗꯨꯏꯅꯦ ꯄꯨꯈ꯭ꯔꯤ ꯂꯩꯔꯗꯤ ꯃꯣꯏꯒꯤꯗꯤ ꯌꯥꯝ ꯍꯔꯥꯎꯈ꯭ꯔꯕ ꯃꯐꯝꯅꯤꯅꯦꯀꯣ ꯑꯗꯨ ꯑꯩꯈꯣꯏꯅ ꯀꯩꯁꯨ ꯇꯧꯕ ꯉꯝꯗ꯭ꯔꯦ
ꯍꯣꯏꯅꯦ ꯄꯥꯏꯔꯛꯄꯋꯣ ꯇꯧꯔꯛꯄꯋꯣ ꯇꯧꯕꯅꯤꯅ
ꯎ ꯅꯪꯗꯤ ꯎꯝ ꯐꯦꯃꯤꯂꯤꯒ ꯂꯩꯕ꯭ꯔꯣ
ꯅꯠꯇꯦ ꯏꯆꯦ ꯑꯅꯤꯒ ꯑꯩꯒ ꯂꯩ ꯏꯆꯦ ꯑꯃ ꯈꯛꯇꯤ ꯂꯩꯕꯅꯦ ꯉꯁꯥꯏ ꯉꯁꯤ ꯏꯆꯦ ꯑꯃ ꯃꯥꯒꯤ ꯀꯩꯅꯣ ꯑꯦꯛꯖꯥꯝ ꯂꯩꯌꯦ ꯍꯥꯏꯅ ꯑꯃꯨꯛ ꯊꯣꯛꯂꯥꯛꯄꯥꯀꯣ ꯑꯗꯨꯒꯤ ꯃꯥꯁꯨ ꯉꯁꯤ ꯂꯥꯛꯄꯒꯤ ꯉꯥ ꯆꯥꯔꯦ ꯅꯣꯏ ꯀꯥꯔꯤ ꯃꯊꯦꯜ ꯍꯥꯏꯕ
ꯑꯩꯈꯣꯏꯒꯤ ꯀꯣꯕꯤ ꯃꯅꯥꯗꯣ ꯆꯝꯐꯨꯠ ꯆꯥꯕ ꯑꯗꯨꯒ ꯁꯥ ꯀꯪꯅ ꯁꯤꯡꯖꯨ ꯇꯧꯕ
ꯑꯣ ꯀꯔꯤ ꯊꯕꯛ ꯇꯧꯔꯒ ꯂꯩꯕ꯭ꯔꯥ ꯅꯪꯗꯤ
ꯈꯪ ꯀꯣꯂꯦꯖ ꯂꯣꯏꯔꯒ ꯀꯣ ꯊꯕꯛ ꯇꯧꯅꯤꯡꯉꯥꯏ ꯂꯩꯇꯕꯒꯤ ꯑꯗꯨꯝ ꯑꯗꯨꯝ ꯂꯩ ꯂꯩꯕ ꯑꯗꯨꯝ ꯇꯧꯕꯅꯦ
ꯅꯪꯁꯨ ꯀꯥꯡ ꯂꯩꯕꯒꯤ ꯀꯩꯅꯣꯅꯗꯤ ꯌꯩꯔꯒꯥ ꯂꯩꯕ ꯃꯥꯜꯂꯦꯀꯣ ꯑꯩꯒꯨꯝꯅ
ꯃꯈꯣꯟ ꯇꯥꯕ꯭ꯔꯥ ꯑꯁ ꯌꯥꯗ꯭ꯔꯦꯅꯦ ꯆꯠꯂꯒ ꯂꯩꯕꯁꯨ ꯌꯥꯝ ꯁꯥꯏꯌꯦ ꯅꯪ ꯇꯧꯕꯗꯤ ꯑꯃꯨꯛ ꯇꯥꯗꯕ
ꯑꯣ ꯑꯩꯗꯤ ꯀꯩꯅꯣꯅꯦ ꯂꯦꯞꯄꯒ ꯆꯠꯂꯒ ꯂꯩꯕ ꯑꯩꯅ ꯆꯠꯂꯗꯤ ꯀꯥꯡꯁꯨ ꯈꯔ ꯆꯤꯛꯄꯗꯣ ꯐꯩꯌꯦ ꯅꯨꯡꯁꯤꯠꯁꯨ ꯈꯔ ꯂꯥꯛꯑꯦ
ꯐꯕꯨꯗꯤ ꯐꯩꯌꯦ ꯁꯥꯕ ꯑꯩꯅ ꯆꯠꯄꯗꯣ
ꯅꯪꯁꯨ ꯇꯝꯄꯥꯛꯇꯒꯤ ꯇꯝꯄꯥꯛꯇꯔꯣ ꯅꯠꯇ꯭ꯔꯒꯥ ꯀꯥꯏꯗꯅꯣ
ꯇꯝꯄꯥꯛꯇꯥꯅꯤꯗꯥ
ꯍꯩ ꯆꯨꯝꯅ ꯆꯨꯝꯅ ꯁꯨꯝ ꯇꯝꯄꯥꯛꯀꯅ ꯑꯗꯨ ꯇꯝꯄꯥꯛꯇꯒꯤ ꯑꯣ ꯑꯗꯨꯗꯤ ꯑꯩꯈꯣꯏꯅꯤꯒꯤ ꯆꯥꯡ ꯃꯥꯟꯅꯩꯅꯦ ꯑꯣ
ꯅꯪ ꯅ ꯇꯝꯄꯥꯛꯁꯦ ꯀꯔꯝꯕ ꯁꯥꯏꯠ ꯑꯣꯏꯒꯅꯤ ꯇꯝꯄꯥꯛꯇꯤ ꯇꯝꯄꯥꯛ ꯍꯥꯏꯔꯗꯤ
ꯇꯝꯄꯥꯛꯇꯒꯤ ꯇꯝꯄꯥꯛ ꯍꯥꯏꯕꯁ ꯁꯥꯕꯔꯣꯝꯗꯅꯦ ꯁꯥꯕꯔꯣꯝꯗ ꯑꯩꯈꯣꯏꯅ ꯂꯩꯔꯤꯕ ꯇꯝꯄꯥꯛꯇꯒꯤꯗꯤ ꯑꯗꯨꯝ ꯁꯥꯔꯦ ꯍꯦꯟꯅ ꯁꯥꯕ
ꯑꯣ ꯑꯣ ꯑꯣ ꯈꯪꯉꯦ ꯈꯪꯉꯦ ꯑꯩꯗꯤ ꯇꯝꯄꯥꯛꯇꯅꯦꯗ ꯑꯗꯨꯗꯤ ꯅꯪꯒꯤ ꯇꯝꯄꯥꯛꯇꯒꯤ-ꯇꯝꯄꯥꯛꯇꯨ ꯅꯠꯇ꯭ꯔꯦ
ꯑꯣ ꯑꯗꯨꯗꯤ ꯅꯪꯒꯤ ꯇꯝꯄꯥꯛꯇꯤ ꯌꯥꯝ ꯅꯛꯄ ꯇꯝꯄꯥꯛꯅꯤꯅꯦ
ꯑꯩꯒꯤ ꯇꯝꯄꯥꯛꯇꯤ ꯅꯛꯄꯥꯅꯦ ꯑꯗꯨꯁ ꯀꯥꯡꯗꯤ ꯌꯥꯝꯃꯦ ꯁꯤ ꯇꯝꯄꯥꯛꯁꯦ ꯌꯥꯗ꯭ꯔꯦ ꯁꯥꯕꯖꯨ ꯍꯟꯗꯛꯅ ꯍꯦꯟꯕ ꯃꯥꯜꯂꯦ
ꯈꯪꯗꯦ ꯆꯍꯤ-ꯆꯍꯤꯔꯥ ꯎꯝ ꯏꯪꯕꯒꯁꯦ ꯌꯥꯎꯗ꯭ꯔꯦꯃꯦ
ꯑꯗꯨꯅꯦ ꯋꯤꯟꯇꯔ ꯑꯗꯨꯝ ꯏꯪꯗ꯭ꯔꯕꯅꯤꯗ ꯌꯥꯝꯅ ꯇꯥꯔꯥꯕꯅꯦꯗ ꯍꯧꯖꯤꯛ ꯀꯥꯟꯗꯤ
ꯈꯪꯗꯦ ꯁꯥꯥꯕꯅ ꯁꯥꯕꯅ ꯍꯥꯔ
ꯁꯥꯕ ꯃꯇꯝꯗꯅ ꯐꯤꯖ ꯃꯅꯨꯡꯗ ꯂꯩꯅꯤꯡꯗ꯭ꯔꯥ
ꯑꯥ
ꯏꯪꯕ ꯏꯪꯕ ꯃꯇꯝꯅ ꯄꯥꯝꯃꯦꯗ ꯑꯩꯗꯤ
ꯑꯩ-ꯑꯩꯁꯨꯅꯣ ꯏꯪꯕ ꯃꯇꯝꯗꯗꯤ ꯏꯪꯉꯦ ꯍꯥꯏꯔꯗꯤ ꯀꯩ ꯀꯩꯅꯣ ꯇꯧꯕ ꯌꯥꯗ꯭ꯔꯥ ꯕ꯭ꯂꯦꯡꯀꯦꯠꯇ ꯑꯣꯏꯅ ꯆꯨꯞꯄꯁꯨ ꯈꯣꯡꯅ ꯃꯩ ꯇꯥꯔꯁꯨ ꯁꯤꯗꯤ ꯍꯥꯥꯍ ꯀꯔꯤ-ꯀꯔꯤ ꯇꯧꯕ꯭ꯔꯥ ꯑꯁꯤ ꯑꯗꯨꯅ ꯇꯧꯐꯝ ꯂꯩꯇꯕꯩ ꯑꯩ ꯏꯊꯟꯇꯥꯅꯦ ꯍꯧꯖꯤꯛ ꯇꯦꯔꯦꯁ ꯃꯊꯛꯇ ꯀꯥꯔꯤꯁꯦ
ꯑꯗꯨꯗꯤꯁꯦ
ꯔꯨꯝ ꯃꯅꯨꯡꯗꯗꯤ ꯀꯥꯌꯥꯝ ꯁꯥꯔꯒ ꯋꯥꯅꯥ ꯂꯩꯕꯁꯨ ꯑꯇꯨꯛꯄꯨꯗꯤ ꯑꯗꯨꯝ ꯃꯊꯛꯇ ꯏꯊꯟ ꯇꯧꯔꯛꯁꯨ ꯀꯥꯔ ꯂꯩꯔꯒꯦ ꯍꯥꯏꯅ ꯀꯥꯔꯒ ꯑꯁ ꯑꯉꯥꯎꯕꯒꯤ ꯇꯥꯏꯞꯇ ꯂꯦꯞ ꯄꯥꯒꯥ ꯆꯠꯊꯣꯛ-ꯆꯠꯁꯤꯟ ꯇꯔꯒꯥ ꯂꯩ
ꯍꯧꯖꯤꯛ ꯀꯥꯟꯗꯤ ꯁꯤꯉꯥꯇꯅꯦ
ꯍꯥꯥ
ꯍꯧꯖꯤꯛꯀꯥꯟꯗꯤ ꯁꯨꯃꯥꯏꯅ ꯇꯧꯕꯅ ꯐꯥꯕꯅꯦ ꯁꯥꯕꯗꯨꯗ ꯑꯉꯥꯎꯕ ꯃꯥꯜꯂꯁꯨ ꯀꯩꯁꯨ ꯀꯥꯏꯗ꯭ꯔꯦ
ꯑꯁ ꯃꯤꯅꯦ ꯍꯣꯏ ꯑꯩꯈꯣꯏꯅ ꯀꯩꯅꯣ ꯁꯤꯁ ꯑꯈꯣꯏꯅ ꯃꯤꯒꯤ ꯌꯨꯝꯗ ꯔꯦꯟ
ꯎꯝ
ꯍꯥꯏꯕꯗꯤ ꯑꯩꯈꯣꯏ ꯈꯛꯇꯅꯦꯕ ꯃꯤ ꯑꯇꯣꯞꯄ ꯂꯩꯇꯦꯕ
ꯑꯗꯨꯒꯤ ꯇꯦꯔꯦꯁꯁꯨ ꯑꯩꯈꯣꯏꯒꯤ ꯈꯛꯅꯤꯅ ꯑꯍꯥ ꯑꯗꯨꯒꯤ ꯑꯗꯨꯝ ꯅꯨꯡꯉꯥꯏꯕ꯫
ꯑꯣ ꯗꯨꯗꯤ ꯐꯩꯅꯦ꯫
ꯍꯥꯥ ꯑꯗꯨꯒꯤ ꯑꯩꯅ ꯅꯨꯡꯉꯥꯏꯅ ꯂꯩꯖꯕ ꯋꯥꯅꯤꯗ ꯅꯠꯇ꯭ꯔꯗꯤ ꯀꯥꯏꯗꯒꯤ ꯋꯥꯗꯨꯏꯅꯤ ꯑꯥꯏ ꯍꯥ
ꯅꯪꯒꯤ ꯑꯥ ꯑꯥꯏꯗꯤ ꯑꯗꯨꯗ ꯀꯣꯂꯦꯖ ꯀꯥꯔꯥ ꯂꯩꯕ꯭ꯔꯥ ꯅꯠꯇ꯭ꯔꯒ ꯊꯕꯛ ꯇꯧꯕ꯭ꯔꯣ?
ꯑꯩ ꯊꯕꯛ ꯇꯧ ꯑꯩ ꯊꯥ ꯑꯃꯈꯛ ꯏꯆꯦꯅ ꯑꯦꯛꯖꯥꯝ ꯂꯩꯕꯒꯤ ꯊꯥ ꯑꯃꯈꯛ ꯆꯪꯕꯗ ꯉꯥꯏꯔꯤꯌꯦ꯫ ꯑꯩꯁꯨ ꯀꯣꯂꯦꯖ ꯀꯣꯂꯦꯖ ꯂꯣꯏꯈ꯭ꯔꯦ
ꯀꯣꯂꯦꯖ ꯂꯣꯏꯔꯁꯨ ꯑꯁ ꯈꯪꯗꯦꯗ ꯀꯣꯂꯦꯖ ꯂꯣꯏꯔꯒ ꯀꯔꯤ ꯇꯧꯔꯥꯁꯤꯔꯅꯣ
ꯀꯥꯔꯒ ꯂꯩꯕꯅ ꯅꯨꯡꯉꯥꯏꯕꯅꯦ ꯈꯪꯗꯦ ꯂꯣꯏꯅꯤꯡꯗꯦ ꯁꯨꯛꯂꯣꯏ ꯂꯣꯏꯅꯤꯡꯗꯦ
ꯂꯣꯏꯔꯗꯤ ꯑꯍꯟꯅꯦ ꯍꯥꯏꯕꯁꯦ ꯏꯊꯟꯇ ꯇꯥꯈ꯭ꯔꯥꯕꯅꯦꯕ꯫ ꯅꯠꯇ꯭ꯔꯥ
ꯎꯝ
ꯂꯣꯏꯔꯛꯄꯁꯦ ꯑꯍꯟ ꯅꯠꯇ꯭ꯔꯣ
ꯃꯥꯅꯦ-ꯃꯥꯅꯦ ꯑꯍꯟꯖꯨ ꯑꯣꯏꯔꯛꯅꯤꯡꯗ꯭ꯔꯦꯀꯣ ꯍꯥ ꯍꯥ
ꯐꯤ ꯑꯍꯟ ꯑꯣꯏꯔꯛꯅꯤꯉꯥꯏꯒꯤ ꯑꯁꯦꯡꯕꯅꯦ ꯑꯗꯨ ꯗꯤ ꯆꯍꯤꯗꯤ ꯌꯥ ꯀꯨꯟ ꯃꯊꯛ ꯆꯠꯈ꯭ꯔꯦꯕ꯫
ꯎꯝ ꯑꯗꯨꯅꯦ ꯗꯨꯝ ꯑꯔꯤꯕꯤ ꯑꯣꯜꯂꯅꯤꯗ꯫
ꯈꯪꯗꯦ ꯊꯥꯏꯅꯒꯤ ꯏꯃꯥ ꯏꯄꯥꯒꯤ ꯍꯥ ꯏꯃꯥ ꯏꯄꯥ ꯃꯇꯝ ꯑꯣꯏꯔꯗꯤ ꯃꯆꯥ ꯃꯁꯨ ꯂꯩꯕ ꯌꯥꯔꯕ ꯃꯤꯅꯦ꯫
ꯎꯝ
ꯑꯗ ꯑꯈꯣꯏ ꯃꯇꯝ ꯑꯣꯏꯕꯒꯤ ꯌꯥꯝ ꯑꯉꯥꯡ ꯁꯥꯕ ꯋꯥꯅꯦ꯫
ꯗꯨꯅꯦ ꯁꯨꯃꯥꯏꯅ ꯑꯣꯏꯕꯅꯤ ꯏꯁ ꯈꯪꯗꯦꯗ ꯑꯗꯣ ꯑꯈꯣꯏ ꯑꯈꯣꯏ ꯃꯤ ꯑꯇꯩꯗꯤ ꯂꯣꯏ ꯌꯨꯝ ꯄꯥꯟꯅꯈ꯭ꯔꯦꯗ꯫ ꯑꯈꯣꯏ ꯉꯠꯇ ꯂꯦꯝꯍꯧꯔꯅꯤꯀꯣ꯫
ꯑꯁꯦꯡꯕ ꯇꯜꯂꯦꯗ ꯅꯪꯒꯤ ꯋꯥꯗꯨꯗꯣ꯫